ꯍꯜꯂꯣ ꯆꯥꯛ ꯌꯦꯟꯁꯥꯡ ꯊꯣꯡꯉꯕꯣ ꯇꯥꯔꯕꯣ ꯍꯣꯏ ꯇꯥꯏ
ꯑ ꯆꯥꯛ ꯆꯥꯔꯕꯣ
ꯆꯥꯔꯦ ꯑꯩꯗꯤ ꯗꯤ ꯅꯣꯏꯗꯤꯠ ꯊꯣꯡꯉꯕꯣ
ꯑꯥ ꯆꯥꯗ꯭ꯔꯤꯗ ꯍꯣꯔꯦꯟ ꯆꯥꯔꯅꯤ
ꯆꯥꯛ ꯊꯣꯡꯈ꯭ꯔꯦ
ꯉꯁꯤꯗꯤ ꯑꯩꯈꯣꯏꯁꯦ ꯆꯥꯛ ꯆꯥꯗꯧ ꯃꯥꯟꯗꯦ ꯍꯥꯏꯗꯤ ꯏꯚꯅꯤꯡꯗꯀꯣ ꯍ ꯀꯩ ꯀꯩꯅꯣ ꯆꯥꯁꯟꯕ ꯑꯗꯨꯒꯤ
ꯅꯣꯏꯅ ꯏ ꯅꯨꯡꯉꯥꯏꯔꯦꯅꯦ ꯑꯉꯥꯡ ꯃꯌꯥꯝꯒ ꯂꯩꯃꯤꯟꯅꯔꯕꯅꯤ ꯑꯩꯈꯣꯏꯗꯤ ꯍꯦꯛ ꯌꯧꯔꯛꯑꯒ ꯆꯥꯛ ꯆꯔ ꯐꯔꯦ ꯑꯩꯗꯤ
ꯑꯆꯥ ꯀꯩ ꯃꯊꯦꯜ ꯆꯥꯔꯤꯅꯣ
ꯑꯁ ꯕꯨꯔꯤꯒꯥ
ꯎꯝ
ꯀꯩꯅꯣꯁꯨ ꯌꯥꯎꯋꯦ ꯈꯥꯃꯦꯟ ꯑꯁꯥꯡꯕ ꯑꯜꯂꯨ ꯃꯪꯒꯟꯁꯨ ꯌꯥꯎ ꯆꯔ ꯗꯨꯀ ꯃꯔꯔꯣ
ꯇ
ꯑꯦ ꯃꯣꯏꯅ ꯄꯤꯖꯕꯅꯦꯅ ꯑꯩꯈꯣꯏꯗꯤ ꯊꯣꯡꯕ ꯃꯇꯝꯒ ꯂꯩ ꯇꯦꯗ ꯍꯧꯒꯠꯂꯦ ꯍꯦꯛ ꯍꯧꯒꯠꯂꯒ ꯏꯔꯨꯔꯦ ꯏꯔꯨꯔꯒ ꯄꯨꯡ ꯅꯥꯏꯟꯗ ꯗ꯭ꯌꯨꯇꯤ ꯆꯠꯂꯦ
ꯑꯥ
ꯆꯠꯂꯒ ꯍꯜꯂꯛꯑꯦ ꯍꯜꯂꯛꯑꯒ ꯆꯥꯛ ꯌꯦꯟꯁꯥꯡ ꯂꯣꯏꯔ ꯃꯦ ꯆꯠꯊꯣꯛꯑꯦ ꯑꯗꯨꯒ ꯍꯧꯖꯤꯛ ꯍꯧꯖꯤꯛ ꯤ ꯀꯔꯤꯁꯨ ꯇꯧꯅꯤꯡꯉꯥꯏ ꯂꯩꯇ꯭ꯔꯦ
ꯑꯗꯨ ꯑꯗꯨꯗꯤ ꯍꯌꯦꯡꯁꯦ ꯑꯃꯨꯛ ꯀꯣ ꯆꯠꯀꯅꯤ ꯀꯣ
ꯍꯣꯏ ꯍꯌꯦꯡ ꯑꯃꯨꯛꯀ ꯆꯠꯀꯅꯤ
ꯅꯣꯏꯗ ꯂꯣꯏꯔꯕ꯭ꯔꯣ ꯅꯠꯇ꯭ꯔꯒ ꯀ ꯀꯩ
ꯗꯤ ꯂꯣꯏꯈ꯭ꯔꯦ ꯍꯧꯖꯤꯛꯁꯦ ꯑꯦꯛꯁꯄꯤꯔꯤꯟꯁ ꯇꯥꯟꯕ
ꯑꯣ ꯀꯃꯥꯏꯅ ꯇꯧꯒꯦ ꯑꯗꯨꯗꯤ
ꯀꯔꯃꯥꯏ ꯍꯥꯏꯁꯔ ꯍ ꯏꯁꯇꯥꯐ ꯏꯁꯇꯥꯐ ꯈꯣꯏꯅ ꯇꯧꯕ ꯑꯗꯨꯃꯥꯏꯅꯣ ꯀꯥꯏꯗ ꯅꯨꯡꯉꯥꯏ ꯍꯥꯏꯔꯗꯣ ꯃꯤꯒꯤ ꯃꯈꯥꯗ ꯊꯕꯛ ꯇꯧꯕꯅꯦ ꯀ
ꯎ
ꯈꯔꯗꯤ ꯋꯥꯕ ꯇꯥꯕꯅꯤ
ꯍꯣꯏꯗ ꯑꯗꯨꯗꯤ ꯅꯣꯏ ꯑꯗꯨ ꯑꯦꯛꯁꯄꯤꯔꯤꯌꯦꯟꯁ ꯂꯩꯅꯤꯉꯥꯏ ꯇꯧꯕꯅꯤꯅ ꯑꯗꯨ ꯂꯣꯏꯔꯗꯤ ꯀꯥꯏꯗ ꯇꯧꯅꯤꯅ ꯈꯟꯕ꯭ꯔꯣ
ꯑꯩꯁꯦ ꯁꯤ ꯂꯣꯏꯔꯕ ꯁꯤ ꯂꯣꯏꯔꯒ ꯌꯨꯝꯗ ꯊꯥ ꯑꯅꯤ ꯑꯍꯨꯝ ꯂꯩꯔꯅꯤ ꯑꯗꯨꯒ ꯃꯄꯥꯟꯗ ꯊꯣꯛꯀꯦ ꯇꯧꯕ ꯗꯦꯜꯍꯤꯗ ꯑꯦꯄꯣꯗꯣ ꯑꯦꯄꯣꯂꯣꯗ ꯇꯧꯒ ꯃꯅꯤꯄꯨꯔꯗꯗꯤ ꯇꯣꯂꯣꯞ ꯆꯥꯎꯗꯕꯅꯤꯅ ꯄꯥꯝꯗꯦ
ꯑ ꯑꯆꯥꯂꯣ ꯍꯣꯏ ꯏꯃꯅꯕꯤꯁꯨ ꯇꯧꯕ ꯃꯥꯜꯂꯦ
ꯎꯝ ꯑꯦꯄꯣꯂꯣꯁꯤꯅ ꯐꯩꯌꯦ ꯂꯩꯐꯝꯁꯨ ꯄꯤꯌꯦ ꯑꯗꯨꯒ ꯂꯩꯐꯝꯗꯨꯁꯨ ꯐ꯭ꯔꯤ ꯑꯣꯏꯍꯜꯂ ꯂꯩꯕꯗꯨꯒ
ꯑꯆꯥ ꯑꯠꯆꯥ
ꯊꯛꯄꯁꯤꯅ ꯊꯥ ꯑꯃꯒꯤ ꯆꯃꯉꯥꯈꯛ ꯂꯧꯋꯦ ꯍꯥꯏꯌꯦ
ꯑꯣ ꯑꯗꯗꯤ ꯐꯥꯏꯅ
ꯍꯣꯁꯇꯦꯜꯒꯤ ꯇꯥꯏꯞꯇ ꯀꯣ ꯊꯝꯕ ꯑꯗꯨꯒ ꯁꯦꯂꯔꯤꯁꯤꯅ ꯇ꯭ꯋꯦꯟꯇꯤ ꯐꯥꯏꯚ ꯁꯨꯃꯥꯏꯅ ꯍꯧꯋꯦ ꯍꯥꯏ ꯑ ꯑꯗꯨꯗꯤ ꯀꯥꯟꯅꯩꯑꯌꯦꯕ ꯑꯩꯈꯣꯏꯒꯤꯗꯃꯛꯇꯤ
ꯑꯗꯨꯗꯤ ꯑꯦꯁꯇꯔꯒ ꯁꯦꯃꯥꯗꯤ ꯂꯣꯏꯔꯕꯣ
ꯃꯣꯏꯗꯤ ꯂꯣꯏꯗ꯭ꯔꯤꯗ ꯆꯍꯤ ꯑꯅꯤ ꯋꯥꯠꯂꯦ
ꯋꯥꯠꯅꯤꯕ ꯃꯣꯏ
ꯆꯍꯤ ꯑꯅꯤ ꯋꯥꯠꯂꯤꯕ ꯅꯣꯏ ꯂꯣꯏꯅꯉꯥꯏꯔꯦ
ꯑꯗꯨꯗꯤ ꯅꯪꯅ ꯉꯟꯕ ꯃꯥꯜꯂꯦꯀꯣ
ꯍꯣꯏ ꯑꯩꯅ ꯍꯥꯟꯅ ꯇꯧꯔꯤꯗꯨꯗꯤ ꯃꯣꯏꯗ ꯍꯦ
ꯑꯥ
ꯌꯥꯡꯁ ꯑꯦꯝꯗꯤ ꯖꯤ ꯑꯦꯟ ꯐꯅꯦꯝ ꯇꯧꯔꯒ ꯆꯍꯤ ꯑꯅꯤ ꯇꯝꯕ ꯃꯇꯨꯡꯗ ꯑꯃꯨꯛꯀ ꯑꯦꯛꯖꯥꯝ ꯊꯥꯔꯒ ꯐꯪꯕꯅꯦꯕ
ꯑꯣꯝ ꯑꯆꯥ ꯑꯠꯆꯥ
ꯅꯨꯡꯉꯥꯏ ꯅꯨꯡꯉꯥꯏꯕ꯭ꯔꯣꯅꯦ ꯅꯔꯁꯤꯡ ꯇꯝꯕꯗꯣ
ꯅꯨꯡꯉꯥꯏꯁꯨ ꯅꯨꯡꯉꯥꯏ ꯋꯥꯁꯨ ꯋꯥꯏ
ꯍꯥꯥ
ꯑꯩꯈꯣꯏꯅ ꯈꯟꯕꯗꯤ ꯀꯣ ꯅꯔꯁ ꯇꯃꯁꯦ ꯑꯦꯛꯖꯥꯝꯁꯦ ꯄꯥꯁ ꯇꯧꯔꯗꯤ ꯑ ꯍꯣꯁꯄꯤꯇꯥꯜ ꯆꯠꯂꯒ ꯗ꯭ꯌꯨꯇꯤ ꯆꯠꯂꯅꯤ ꯁꯤꯅꯦꯕ ꯑꯗꯨꯒꯗꯤ ꯌꯧꯔꯛꯄꯗꯗꯤ ꯂꯥꯏꯔꯤꯛ ꯃꯌꯥꯝ ꯁꯤꯅ ꯁꯨꯃꯥꯏꯅ ꯇꯧꯒꯅꯤ ꯍꯥꯏꯗꯤ ꯇꯝꯃꯣꯏ
ꯅꯣꯏꯁꯨ ꯑꯦꯛꯖꯥꯝꯒꯨꯝꯕ ꯂꯩꯕꯗꯣ ꯍꯥꯏꯗꯤ ꯄꯥꯁꯒꯨꯝꯕ ꯇꯧꯗ꯭ꯔꯗꯤ ꯀꯃꯥꯏ ꯇꯧꯅꯤ
ꯍꯥꯏꯕꯗꯤ
ꯍꯜꯂꯣ
ꯑ ꯍꯜꯂꯣ
ꯑ ꯑꯩ ꯅꯦꯠꯋꯔꯛꯁꯦ ꯌꯥꯝ ꯅꯨꯡꯉꯥꯏꯇꯦ ꯕꯣ
ꯑꯣ ꯍꯥꯏꯔꯛꯑꯣ ꯇꯥꯔꯦ ꯍꯣꯖꯤꯛꯇꯤ
ꯑꯥ ꯍꯥꯏꯗꯤꯀꯣ ꯅꯣꯏ ꯅꯣꯏ ꯅꯣꯏꯁꯦ ꯁꯦꯃꯦꯁꯇꯔꯒꯨꯝꯕ ꯂꯩꯕ ꯅꯠꯇ꯭ꯔꯣ ꯑꯗꯨ ꯇꯝ
ꯁꯤꯃꯤꯁꯇꯔꯁꯤꯗ ꯚꯦꯛ ꯆꯥꯔꯗꯤ ꯂꯩꯍꯧꯒꯗꯕ ꯑꯇꯣꯞꯄ ꯖꯨꯅꯤꯌꯔꯒ ꯃꯥꯟꯅꯔꯛꯑꯅꯤ
ꯑꯥꯝ ꯑꯆꯥ ꯆꯥ
ꯁꯤꯃꯤꯁꯇꯔꯗ ꯂꯩꯍꯧꯕ ꯑꯩꯈꯣꯏ ꯃꯔꯛꯇꯁꯨ ꯃꯤ ꯃꯉꯥ ꯇꯔꯨꯛ ꯌꯥꯎꯋꯦꯕ ꯂꯩꯍꯧꯕ ꯂꯨꯗꯤ ꯂꯨꯕꯅꯦ ꯐꯖꯅ ꯇꯧꯗꯔ ꯗꯤ ꯌꯥꯗꯦꯕ ꯑꯩꯈꯣꯏ ꯄꯥꯁ ꯐꯨꯜ ꯐꯨꯜ ꯃꯥꯛꯁꯦ
ꯑꯥ
ꯐꯨꯜ ꯃꯥꯔꯛꯁꯦ ꯁꯚꯦꯟꯇꯤ ꯁꯨꯃꯥꯏꯅꯦꯕ ꯄꯥꯁ ꯃꯥꯛꯁꯤꯅ ꯊꯥꯔꯇꯤ ꯑꯦꯠ ꯐꯪꯗꯔꯗꯤ ꯌꯥꯗꯦꯕ
ꯑꯆꯥ ꯆꯥ ꯆꯥ
ꯇꯪꯈꯥꯏꯒꯤ ꯇꯪꯈꯥꯏ ꯍꯦꯟꯅ ꯐꯪꯒꯗꯕ ꯄꯥꯁ ꯃꯥꯔꯛꯁꯦ ꯍꯩꯠ ꯄꯥꯁ ꯃꯥꯛ ꯄꯥꯁ ꯃꯥꯛꯁꯦ
ꯑꯥ
ꯀꯩꯅꯣ ꯇꯧꯔꯗꯤ ꯐꯗꯣꯏꯕ ꯊꯥꯔꯇꯤ ꯁ꯭ꯋꯥꯏꯗ ꯑꯣꯏꯔꯗꯤ ꯃꯤꯁꯤꯡꯁꯦ ꯑꯅꯝꯕ ꯄꯥꯁ ꯇꯧꯒꯅꯦꯕ ꯃꯥ ꯐꯦꯜ ꯇꯧꯕꯁꯤꯡꯖꯦ ꯃꯥ ꯑꯝ ꯃꯥ ꯑꯅꯤ ꯋꯥꯠꯂꯒ ꯂꯩꯍꯧꯕ ꯑꯗꯨꯒꯨꯝꯕꯅ ꯑꯅꯝꯕ ꯑꯣꯏꯌꯦꯕ ꯃꯥꯛ ꯑꯃ ꯅꯤꯁꯦ
ꯑ
ꯔꯤꯆꯦꯛꯀ ꯇꯧꯔꯒ ꯍꯥꯞꯄꯤꯗꯦꯕ ꯃꯣꯏ
ꯑꯆꯥ
ꯍꯨꯏ ꯂꯣꯏ ꯍꯥꯏꯕ ꯇꯥꯔꯦ ꯍꯟꯗꯛ ꯑꯩꯈꯣꯏ ꯄꯤꯁ ꯐꯅꯌꯥꯝꯗꯤ ꯂꯩꯍꯧꯕꯅꯦ ꯄ꯭ꯔꯥꯏꯚꯦꯠ ꯈꯣꯏ ꯔꯤꯝꯁ ꯈꯣꯏꯁꯨ ꯂꯩꯍꯧꯕꯅꯦ ꯑꯩꯈꯣꯏ ꯗꯥꯏꯔꯦꯛꯇꯔꯦꯠꯁꯨ
ꯑ ꯑꯆꯥ ꯆꯥ ꯅꯪ ꯇꯧꯔꯤꯗꯣ ꯖꯦꯅꯤꯝꯁ ꯅꯠꯇ꯭ꯔꯣ
ꯑꯩꯅ ꯇꯧꯔꯤꯁꯦ ꯖꯦ ꯖꯦꯅꯤꯝꯁꯇꯁꯨ ꯇꯧꯋꯦ ꯔꯤꯝꯁꯇꯁꯨ ꯆꯠꯂꯦ ꯗ꯭ꯌꯨꯇꯤꯕꯨꯗꯤ ꯀꯣ ꯃꯥꯒꯤ ꯃꯥꯒꯤ ꯁꯕꯖꯦꯛ ꯁꯕꯖꯦꯛꯀꯤ ꯇꯣꯉꯥꯟ ꯇꯣꯉꯥꯟꯅ ꯊꯥꯏꯌꯦꯕ ꯑ ꯑꯥ ꯑꯇꯣꯞꯄꯒꯨꯝꯕꯗꯁꯨ ꯊꯥꯏꯌꯦꯕ ꯅꯝꯕꯣꯜꯒꯨꯝꯕ ꯑꯃ ꯑꯃꯗ
ꯑꯆꯥ ꯆꯥ
ꯑꯁ ꯅꯝꯕꯣꯜꯗꯠ ꯗꯤ ꯅꯨꯡꯉꯥꯏ ꯈꯔꯖꯥꯠꯅꯦ ꯃꯣꯏꯗꯤ ꯁꯦꯡꯁ
ꯅꯪꯗꯤ ꯀꯥꯏ ꯇꯧꯔꯤ ꯅꯪ ꯎꯠꯀꯦꯝ
ꯍꯣꯖꯤꯛꯄꯨꯗꯤ ꯖꯦꯅꯤꯝꯁꯇ ꯇꯧꯋꯦ ꯑꯗꯨ ꯀ ꯗꯤꯁꯃꯟꯒꯤ ꯗꯦꯠ ꯀꯦꯅꯣ ꯐꯥꯎ ꯇꯧꯔꯅꯤ ꯑꯗꯨꯒ ꯔꯤꯝꯁꯇ ꯑꯃꯨꯒ ꯇꯧꯔꯅꯤ ꯗꯨꯝ ꯔꯥꯎꯟ ꯆꯠꯄꯅꯦ ꯏꯠ ꯌꯨ ꯄꯤ ꯍꯩꯆꯁꯤ ꯁꯤꯒꯨꯝꯕ ꯑꯗꯨꯒ ꯅꯝꯕꯣꯜꯗ ꯑꯃꯨꯛ ꯆꯠꯂꯦ ꯅꯝꯕꯣꯜꯒꯤ ꯃꯣꯏꯒꯤ ꯍꯣꯁꯄꯤꯇꯥꯜ ꯂꯩꯕꯗꯣ ꯑꯗꯨꯗ ꯑꯃꯨꯛ ꯆꯠꯂꯦ ꯂꯣꯏꯅ ꯆꯠꯂꯦ ꯊꯥ ꯊꯥꯒꯦ ꯊꯥꯏꯕ ꯁꯕꯖꯦꯛ ꯁꯕꯖꯦꯛꯀꯤ ꯃꯇꯨꯡ ꯏ ꯃꯇꯨꯡꯏꯟꯅ ꯑꯦꯁꯇꯔ ꯈꯣꯏꯁꯨ ꯊꯥꯕꯅꯦ ꯑꯗꯨꯒꯤ ꯃꯇꯨꯡ ꯏꯟꯅ ꯃꯣꯏꯁꯨ ꯅꯝꯕꯣꯜꯗ ꯅꯍꯥꯟ ꯆꯠꯇꯦꯕ
ꯑꯣ
ꯑꯩꯈꯣꯏ ꯖꯨꯅꯤꯌꯔꯅꯤꯅ ꯊꯦꯡꯅꯍꯧꯗ꯭ꯔꯦ ꯃꯣꯏ ꯁꯤꯅꯤꯌꯥꯔꯈꯣꯏꯗꯤ ꯊꯦꯡꯅꯩ
ꯑꯗꯨꯗꯤ ꯃꯣꯏ ꯃꯣꯏ ꯃꯆꯤꯟ ꯃꯅꯥꯎꯗꯤ ꯆꯍꯤ ꯑꯅꯤ ꯋꯥꯠꯂꯤꯕꯀꯣ
ꯍꯣꯏ ꯆꯍꯤ ꯑꯅꯤ ꯃꯥꯜꯂꯦ ꯃꯣꯏꯗꯤ ꯐꯕꯅꯦ ꯍꯥꯏꯗꯤ ꯁꯦꯟꯇ꯭ꯔꯦꯜꯒꯤꯅꯦꯕ ꯑꯩꯈꯣꯏꯁꯤꯅ ꯏꯁꯇꯦꯠꯀꯤꯅꯦꯕ
ꯑꯣ
ꯃꯣꯏ ꯆꯥꯕ ꯊꯛꯄꯕꯨꯗꯤ ꯑꯩꯈꯣꯏꯒꯤꯅ ꯅꯨꯡꯉꯥꯏ ꯍꯥꯏꯗꯤ ꯏꯁꯇꯦꯠꯀꯤꯅꯤꯅ ꯏ ꯔꯣꯝꯕꯥ ꯀꯔꯤ ꯀꯔꯥ ꯑꯩꯈꯣꯏ ꯆꯤꯟꯖꯥꯛꯇꯣ ꯃꯥꯟꯅꯕ ꯑꯗꯨꯝ ꯄꯤꯕ ꯃꯣꯏꯒꯤꯅ ꯑꯅꯝꯝꯕꯕꯁꯤꯅ ꯑꯥꯎꯠꯁꯥꯏꯠꯇ ꯂꯥꯛꯄ ꯄꯤꯖꯩꯌꯦꯦ ꯍꯣꯏ ꯑꯗꯨ ꯃꯣꯏꯒꯤꯁꯤꯅ ꯆꯥꯕ ꯊꯛꯄꯗ ꯐꯦꯁꯤꯂꯤꯇꯤꯁꯦ ꯈꯔ ꯋꯥꯠꯂꯦꯕ
ꯑꯣ
ꯃꯣꯏꯗꯤ ꯕ꯭ꯔꯦꯛꯐꯥꯁ ꯀꯨꯝꯕ ꯄꯤꯗꯦ ꯑꯩꯈꯣꯏꯗꯤ ꯕ꯭ꯔꯦꯛꯐꯥꯁ ꯀꯩꯀꯥ ꯐꯖꯅ ꯄꯤꯌꯦꯕ ꯑꯗꯨꯒ ꯆꯥꯛ ꯌꯦꯟꯁꯥꯡꯁꯨ ꯑꯩꯈꯣꯏꯗꯤ ꯑꯗꯨꯝ ꯍꯥꯎꯋꯦ ꯃꯣꯏꯒꯤꯗꯤ ꯈꯔ ꯍꯥꯎꯇꯕꯅꯤ ꯍꯥꯏꯗꯤ ꯊꯥꯎ ꯒꯨꯝꯕ ꯑꯅꯝꯕ ꯇꯧꯋꯦꯕ ꯎꯝ ꯑ ꯍꯣꯏ ꯁꯤꯗ ꯀꯥꯡꯁꯣꯏꯒꯨꯝꯕ ꯉꯥ ꯌꯦꯟ ꯐꯖꯅ ꯄꯤꯖꯩꯑꯕ ꯌꯦꯔꯨꯝ ꯀꯩꯀꯥ ꯃꯣꯏꯗꯤ ꯃꯤ ꯑꯥꯎꯠꯁꯥꯏꯗꯠꯇꯒꯤꯗꯤ ꯀꯥꯡꯁꯣꯏ ꯏꯔꯣꯝꯕꯗꯤ ꯆꯥꯗ꯭ꯔꯦꯗꯅ
ꯅꯨꯡꯉꯥꯏꯕꯤꯗꯨꯗ ꯃꯨꯏꯗ
ꯍꯣꯏ ꯑꯗꯨꯒ ꯑꯩꯈꯣꯏꯗꯤ ꯍꯣꯁꯇꯦꯜꯒ ꯀꯣꯂꯦꯖꯁꯦ ꯄꯨꯜꯂꯦꯕ ꯃꯣꯏꯒꯤꯗꯤ ꯑꯥ ꯀꯤꯂꯣꯃꯤꯇꯔ ꯑꯃ ꯑꯃꯨꯛ ꯨꯀ ꯃꯈꯣꯡꯅ ꯆꯠꯀꯅꯤ ꯆꯥꯛ ꯆꯥꯕ ꯑꯃꯨꯛ ꯍꯜꯂꯛ ꯆꯀꯅꯤ ꯑꯃꯨꯛ ꯆꯠꯀꯅꯤ ꯋꯥꯏꯕ ꯃꯣꯏꯒꯤ
ꯎꯝ ꯑꯁ ꯍꯦꯟꯖꯥꯡꯒꯨꯝꯕ ꯍꯥꯎ ꯁꯨꯒ ꯆꯥꯛꯇꯤ ꯆꯥꯡꯗꯅꯤꯅꯦ
ꯆꯤꯜꯍꯥꯎ ꯊꯤꯕꯩ ꯑꯩꯗꯤ ꯏꯟꯗꯛꯁꯟ ꯑꯃ ꯊꯝꯔꯕꯅꯤ ꯃꯈꯥꯒꯤ ꯌꯦꯟꯁꯥꯡ ꯈꯔ ꯍꯥꯎꯇ꯭ꯔꯗꯤ ꯍꯦꯛꯇ ꯑꯗꯨꯒꯤ ꯍꯧꯖꯤꯛꯀꯥꯟꯗꯤ ꯋꯦꯠꯁꯦ ꯈꯔ ꯀꯥꯔꯛꯑꯦ
ꯑꯁ ꯑꯩꯁꯨ ꯂꯥꯁ ꯄꯗꯣ ꯈꯨꯟ ꯆꯠꯄꯗꯣ ꯑꯗꯨꯗꯩ ꯀꯔꯤ ꯑꯞ ꯀꯨꯝꯕꯁꯦ ꯇꯧꯅꯤꯡꯗꯦ ꯇꯟꯕꯅ ꯇꯟꯕꯅ ꯕꯅꯥ
ꯑꯩꯗꯤ
ꯍꯥꯏꯗꯤ ꯋꯦꯠ ꯂꯣꯁ ꯇꯤ ꯇꯧꯅꯤꯡꯗ꯭ꯔꯦꯕꯀꯣ ꯑꯩꯗꯤ ꯑꯗꯨꯝ ꯍꯥꯏꯗꯤ
ꯅꯪꯒꯤꯗꯤ ꯆꯞ ꯆꯥꯔꯦꯗ ꯑꯩꯗꯤ ꯍꯧꯖꯤꯛꯁꯦ ꯈ꯭ꯔꯤꯁꯃꯥꯁꯇꯒꯤ ꯍꯧꯖꯤꯛꯁꯦ ꯋꯤꯗꯥꯎꯠ ꯑꯦꯅꯤꯊꯤꯡꯅꯦ ꯑꯗꯨꯒꯤ ꯅꯍꯥꯟ ꯈ꯭ꯔꯤꯁ ꯃꯥ ꯋꯦꯠꯁꯦ ꯐꯤꯐꯇꯤ ꯐꯣꯔ ꯐꯤꯐꯇꯤ ꯐꯥꯏꯚꯇ ꯂꯩꯕꯅꯦꯕ ꯍꯧꯖꯤꯛꯇꯤ ꯐꯤꯐ ꯐꯤꯐꯇꯤ ꯑꯦꯠ ꯑꯃꯨꯛ ꯌꯧ ꯐꯤꯞꯇꯤ ꯁꯤꯛꯁꯇ ꯑꯃꯨꯛ ꯀꯨꯝ ꯅꯥꯏꯠ ꯗ꯭ꯌꯨꯇꯤ ꯆꯠꯂꯗꯤ ꯈꯔ ꯇꯥꯔꯛꯑꯅꯤ ꯗꯦꯒꯤ ꯑꯣꯏꯔꯗꯤ ꯅꯥꯏꯠꯇꯗꯤ ꯅꯨꯡꯗꯥꯡꯅꯤꯅ ꯆꯥꯕ ꯊꯛꯄꯁꯦ ꯈꯔ ꯋꯥꯠꯂꯦꯕ ꯗꯨꯀꯥꯟꯁꯨ ꯍꯥꯡꯗꯦ ꯅꯨꯡꯊꯤꯟꯗꯗꯤ ꯆꯥꯅꯤꯡꯕ ꯑꯗꯨꯝ ꯆꯥꯕꯩ ꯈꯔ ꯐꯩꯕ
ꯑꯥ
ꯑ ꯆꯨꯟꯁꯅꯩ ꯑꯈꯣꯏ ꯑꯦ ꯆꯨꯟꯁꯅꯩꯒꯤ ꯃꯆꯦꯗꯨꯁꯨ ꯊꯥꯍꯜꯂꯣ ꯀꯩꯅꯣ ꯑꯁꯤꯒꯨꯝꯕ ꯐꯪꯂꯗꯤ ꯐꯩꯗꯅ ꯑꯁꯤ ꯀꯩꯅꯣ ꯀꯤꯞꯁ ꯍꯣꯏꯁꯨ ꯊꯥꯒꯅꯤ ꯍꯥꯏꯕꯅꯤ
ꯑꯣ ꯈꯪꯗꯦꯗ ꯃꯥꯗꯤ ꯄꯥꯝ ꯄꯥꯝ ꯄꯥꯝꯗꯝ ꯃꯥꯜꯂꯤꯗ ꯅꯥꯇꯠ ꯀꯨꯝꯕꯁꯦ ꯌꯦꯡꯁꯦ
ꯑꯇꯣꯞꯄ ꯊꯕꯛꯁꯤꯗꯤꯀꯣ ꯇꯥꯟꯕꯗ ꯌꯥꯝ ꯋꯥꯏꯕ ꯕꯅꯥꯔꯁꯤꯗꯤ ꯍꯥꯏꯗꯤ ꯒꯣꯚꯔꯃꯦꯟꯒꯤ ꯊꯕꯛ ꯍꯣꯏ ꯑꯗꯨꯕꯨꯗꯤ ꯃꯣꯏꯒꯤ ꯂꯥꯏꯔꯤꯛ ꯍꯩꯕ ꯃꯇꯨꯡ ꯏꯟꯅ ꯂꯩꯔꯦ
ꯑꯗꯣ ꯅꯪ ꯗꯣ ꯂꯥꯏꯔꯤꯛ ꯈꯥ ꯄꯥꯁꯜꯂꯣ ꯌꯦꯟꯀꯤ ꯊ ꯊꯥꯎꯅꯥ
ꯑꯗꯨꯕꯨꯗꯤ ꯊꯥꯒꯅꯤ ꯑꯩꯗꯤ ꯑꯦꯝꯁꯀꯨꯝꯕꯗꯤ ꯄꯥꯝꯗꯦ ꯁꯤꯕꯥꯏꯒꯤ ꯑꯣꯏꯅ ꯆꯠꯀꯅꯤ
ꯍꯣꯏ ꯁꯤꯕꯥꯏꯁꯨ ꯐꯩꯅ
ꯁꯤꯚꯏꯒꯨꯝꯕꯅ ꯐꯩꯌꯦ ꯁꯇꯤ ꯀꯦꯀꯥ ꯑꯗꯒꯤ ꯂꯩꯕ ꯈꯣꯠꯄ ꯑꯦꯝꯁꯀꯨꯝꯕꯗꯤ ꯅꯨꯡꯇꯤ ꯃꯤ ꯆꯠꯀꯅꯤ ꯊꯕꯛ ꯑꯗꯒꯤ ꯈꯔ ꯄꯥꯝꯗꯦꯕ ꯑꯗꯨ ꯅꯠꯇꯔ ꯖꯔꯃꯟꯒꯨꯝꯕ ꯆꯠꯅꯤꯡꯕ ꯖꯔꯃꯟꯒꯨꯝꯕ ꯑꯁꯤꯗꯤ ꯊꯥ ꯑꯃꯗ ꯂꯥꯛ ꯑꯍꯨꯝ ꯑꯗꯨꯃꯥꯏꯅ ꯄꯤꯌꯦ ꯍꯥꯏꯌꯦ
ꯍꯜꯂꯣ
ꯑꯣ ꯍꯜꯂꯣ
ꯑꯗꯨ ꯍꯣꯔꯦꯟ ꯍꯌꯦꯡ ꯑꯃꯨꯛ ꯐꯥꯎꯅꯔꯁꯤꯦꯔꯥ
ꯍ ꯍꯣꯏ
ꯀꯣ ꯑꯩꯁꯨ ꯊꯕꯛ ꯇꯧꯅꯤꯡꯉꯥꯏ ꯂꯩꯌꯦꯕ ꯍꯌꯦꯡ ꯑꯃꯨꯛ
ꯐꯔꯦ ꯐꯔꯦ ꯑꯗꯨꯗꯤ
ꯍꯣꯏ ꯍꯣꯏ